ꯍꯥꯎ ꯀꯃꯥꯏ ꯀꯃꯥꯏ ꯇꯧꯔꯤꯒꯦ ꯅꯪꯕꯣ
ꯑꯥꯎ ꯑꯗꯨꯝ ꯂꯩꯔꯤ
ꯀꯩꯗꯧꯔꯝꯃꯤꯅꯣ
ꯑꯩꯖꯦ ꯊꯕꯛ ꯑꯃ ꯇꯧꯔꯝꯕ
ꯎꯝ
ꯀꯃꯥꯏ ꯀꯃꯥꯏ ꯇꯧꯔꯤꯒꯦ ꯏꯆꯦ ꯍꯣꯏꯗꯤ
ꯑꯁ ꯑꯩꯗꯤ ꯄꯪꯂꯩ ꯂꯩꯔꯤ ꯄꯩꯁꯥ ꯊꯣꯛꯄ ꯌꯥꯕ ꯊꯕꯛꯁꯦ ꯀꯩ ꯇꯧꯗꯣꯏꯅꯣ ꯈꯪꯗ꯭ꯔꯦ ꯄꯩꯁꯥ ꯊꯣꯛꯄ ꯌꯥꯕ ꯊꯕꯛ ꯑꯝꯇ ꯄꯥꯝꯃꯦ ꯅꯣꯏꯗꯤ ꯄꯩꯁꯥ ꯊꯣꯛꯄ ꯊꯕꯛ ꯇꯧꯕꯅꯤꯅ ꯐꯩ ꯑꯩꯗꯤ ꯁꯨꯕꯝ ꯅꯣꯝꯕꯝ ꯈꯪꯗ꯭ꯔꯦ ꯃꯤꯠ ꯊꯧ ꯇꯧꯏ ꯃꯤꯠ ꯅꯥꯁꯦ ꯅꯨꯡꯉꯥꯏꯇꯦ
ꯎꯝ
ꯏꯁꯥ ꯃꯔꯣꯝ ꯄꯦ ꯄꯦ ꯄꯦ ꯄꯦꯠ ꯅꯥꯒꯟꯕꯅꯤꯅ ꯀꯣ ꯊꯕꯛ ꯑꯃ ꯑꯃ ꯄꯥꯏꯗꯧꯋꯦ ꯕꯦꯔꯥꯅꯤ ꯇꯧꯔꯤꯁꯦ
ꯃꯥꯅꯦ ꯑꯗꯣ ꯑꯩꯈꯣꯏꯁꯨ ꯁꯔꯀꯥꯔꯒꯤ ꯊꯕꯛ ꯇꯧꯕ ꯅꯠꯇꯝꯅꯤꯅ ꯈꯔ ꯇꯦꯛ ꯇꯦꯛ ꯉꯝꯅ ꯉꯝꯅꯕ ꯇꯧꯔꯤꯗꯨꯅꯤ
ꯑꯥ ꯈꯣꯏꯁꯨꯅꯤꯅꯦ ꯄꯩꯁꯥ ꯊꯥꯒꯤ ꯀꯥꯏꯗꯕꯤ ꯂꯥꯛꯅꯤ ꯍꯥꯏꯕ ꯑꯣꯢꯗꯤ ꯐꯕꯀꯣ
ꯇꯧꯔꯨ ꯇꯧꯔꯨꯕꯅ ꯗꯥꯎꯁꯨ ꯑꯃꯠꯇ ꯌꯥꯗꯕ ꯇꯧꯔꯤꯁꯦ
ꯑꯉꯥꯡꯈꯩꯗꯤ ꯅꯥꯕ ꯌꯦꯛꯄ ꯌꯥꯎꯗꯦ
ꯑꯉꯥꯡꯒꯩꯗꯤ ꯍꯣꯏ ꯀꯥ ꯍꯦꯟꯅ ꯀꯩꯅꯣ ꯇꯧꯕꯕꯨꯗꯤ ꯌꯥꯎꯗꯦ ꯑ ꯑꯩꯈꯣꯏꯗꯤ ꯏꯅꯦꯝꯕꯣꯛꯇꯤ ꯑꯗꯨꯝ ꯅꯥꯔ ꯁꯣꯜꯂ ꯂꯩꯁꯤꯅꯤꯅꯦ ꯍꯤ ꯑ ꯃꯌꯥ ꯅꯥꯏꯌꯦꯅ ꯃꯌꯥꯒꯤ ꯑ ꯁꯠꯅꯕꯒꯤ ꯌꯦꯡ ꯆꯠꯂꯨꯕꯕꯨ ꯏꯕꯦꯝꯃ ꯕꯤꯄꯤ ꯗꯃꯥ ꯑꯃ ꯋꯥꯡ ꯂꯩꯔꯝꯃꯦ
ꯕꯤꯄꯤ ꯋꯥꯡꯉꯦꯅ ꯑꯃꯨꯛ ꯕꯤꯄꯤ ꯒꯨꯂꯤ ꯆꯥꯔꯦ ꯑꯗꯨꯒ ꯀꯩꯅꯣ ꯇꯧꯅꯦꯅ ꯑ ꯃꯀꯣꯛ ꯉꯥꯎꯋꯦꯅ ꯌꯦꯡ ꯄꯨꯈꯠꯂꯨꯀꯥꯟꯗ ꯏꯕꯦꯝꯃ
ꯑ ꯗꯥꯏꯕꯤꯇꯤꯁ ꯂꯩꯕꯅꯤꯅꯀꯣ ꯍꯥꯏꯄꯣ ꯑꯃꯨꯛ ꯆꯠ ꯂꯩꯔꯝꯃꯦ ꯑꯁ